ꯇꯥꯕꯣ
ꯇꯥꯕꯣ
ꯍꯣꯏ ꯇꯥꯏꯌꯦ ꯇꯥꯏꯌꯦ
ꯄꯦꯗꯣ ꯑꯣꯏꯅꯅꯣ
ꯎꯝ ꯑꯩꯗꯤ ꯆꯨꯝꯅ ꯍꯤꯞꯂꯝꯕꯅꯦ ꯅꯪꯗꯤ
ꯑꯩꯈꯣꯏꯁꯨꯦ ꯐꯃꯨꯡꯗ ꯑꯗꯨꯝ ꯐꯝꯃꯦ ꯆꯥꯛ ꯆꯥꯔꯨꯕ
ꯑꯍꯣꯏ ꯆꯥꯔꯦ ꯑꯗ ꯅꯪꯗꯤ ꯆꯥꯔꯕꯣ
ꯑ ꯐꯁꯨ ꯆꯔꯦ ꯀꯩꯗꯟ ꯆꯑ
ꯑꯩꯒꯤ ꯃꯊꯦꯜꯗꯤ
ꯎꯝ
ꯑꯁꯤꯤꯗꯤ ꯃꯊꯦꯜ ꯌꯥꯝꯃꯤ
ꯑꯥ
ꯌꯦꯟꯁꯨ ꯆꯥꯏꯌꯦ ꯈꯪꯕ꯭ꯔꯣ ꯉꯥꯁꯨ ꯆꯥꯏꯑ ꯑꯩꯒꯤ ꯌꯨꯝ ꯈꯛꯇꯗ ꯆꯥꯒꯗꯕꯩ ꯉꯁꯤ ꯑꯩꯈꯣꯏ ꯁꯣꯁꯦꯜ ꯍꯣꯏ ꯁꯣꯁꯦꯜ ꯋꯔꯥꯛ ꯇꯧꯋꯦꯕꯀꯣ
ꯑꯣ
ꯑꯗꯨꯒꯤ ꯌꯦꯟꯁꯨ ꯆꯥꯕ ꯑꯗꯨ ꯑꯣꯏꯕ
ꯏꯝ ꯍꯜꯂꯕꯣꯖꯤꯇꯦ
ꯍꯜꯂꯦ ꯉꯁꯥꯏꯅ ꯍꯜꯂꯦ ꯍꯧꯖꯤꯛ ꯅꯨꯡꯗꯥꯡꯗ ꯀꯃꯥꯏꯅ ꯇꯧꯕ ꯌꯥꯗꯣꯏꯅꯣ ꯊꯕꯛ
ꯆꯛꯇꯣ ꯆꯥꯔꯤꯕ꯭ꯔꯥ ꯍꯥꯏꯅ ꯍꯥꯏꯕ
ꯅꯗꯤ ꯍꯦ ꯊꯦꯡ ꯍꯦ ꯍꯧꯖꯤꯛꯇ
ꯑꯩꯁꯨ ꯌꯥꯝ ꯉꯜꯂꯤ ꯀꯩꯅꯣ
ꯑ ꯍꯣꯏ ꯑꯗꯨ ꯑꯣꯏꯔꯁꯨ ꯈꯨꯟꯗ ꯂꯩꯔꯗꯤ ꯑꯗꯨꯝ ꯊꯦꯡꯉꯤꯗꯅ ꯆꯥꯛ ꯆꯥꯕ ꯃꯇꯝꯗꯤ
ꯀꯩ ꯇꯧꯕꯅꯦ ꯍꯌꯦꯡꯗꯨꯗꯤ
ꯍꯌꯦꯡꯒꯤ ꯄ꯭ꯂꯥꯟꯔꯣ
ꯑ
ꯍꯌꯦꯡꯗꯤ ꯁꯟꯗꯦꯅꯤꯅ ꯑꯗꯨꯝ ꯊꯕꯛ ꯇꯧꯔꯔꯣꯏꯗ ꯇꯨꯝꯕ ꯆꯥꯕ ꯑꯗꯨ ꯏꯃꯥꯟꯅꯕ ꯌꯨꯝꯗ ꯆꯠꯄ
ꯑꯗꯖ ꯑ ꯁꯤꯡꯖꯨ ꯀꯩꯀꯥ ꯆꯥꯅꯤꯡꯉꯥꯏ ꯂꯩꯔꯗꯤ ꯆꯥꯃꯤꯟꯅꯔꯦ ꯋꯥꯔꯤ ꯁꯥꯔꯦ
ꯀꯣꯏ ꯄꯁꯨ ꯁꯤ ꯆꯔꯗꯦ
ꯆꯥꯏꯔ ꯇꯨꯨꯝꯁꯤ
ꯎꯝ ꯀꯔꯤ ꯀꯔꯤ ꯅꯆꯤꯟꯗꯣꯏꯕ ꯑ ꯑꯦ ꯇꯥꯁ ꯇꯥꯕ꯭ꯔꯣ ꯍꯜꯂꯣ ꯇꯕ꯭ꯔꯣ ꯀꯩꯅꯣ ꯇꯥꯗꯦ ꯁꯤꯁꯦ ꯍꯜꯂꯣ ꯇ ꯄꯨ ꯍꯣꯗ